ꯀꯩꯗꯧꯔꯤꯅꯣ
ꯑꯩ ꯇꯣꯝꯃꯒ ꯐꯤꯂꯝ ꯌꯦꯡꯉꯝꯃꯤꯅꯤꯅꯦ
ꯑꯁ ꯌꯥꯝ ꯉꯜꯂꯦ
ꯑꯥꯎ ꯇꯨꯝꯕꯨꯗꯤ ꯇꯨꯝꯒꯤꯦ ꯑꯣꯏꯣꯏ ꯑꯗ ꯁꯨꯝ ꯆꯥꯛ ꯇꯣꯛꯑꯒ ꯐꯤꯂꯝ ꯌꯦꯡꯉꯝꯕ
ꯑꯣ
ꯃꯩꯆꯥꯛ ꯆꯥꯔꯕ
ꯆꯥꯔꯦ
ꯎꯝ ꯀꯟꯖꯪ ꯆꯥꯔꯒꯦ
ꯑꯩꯈꯣꯏꯁꯦ ꯉꯥ ꯊꯣꯡꯉꯦ
ꯀꯩꯅꯣ ꯑꯍꯕꯇ ꯆꯥꯔꯒ ꯂꯩꯔꯦ
ꯂꯩꯔꯦ ꯌꯥꯗ꯭ꯔꯦ ꯑꯩꯗꯣ ꯆꯥꯔꯔꯣꯏꯗꯕꯅꯤꯅ ꯍꯧꯖꯤꯛ ꯅꯨꯡꯇꯤ ꯆꯥꯔꯗꯣꯏꯅꯦ
ꯑꯣ ꯅꯪ ꯆꯥꯕ ꯌꯥꯗꯦ ꯇꯧꯕꯗꯣ ꯀꯃꯥꯏꯅ ꯇꯧꯔꯦ
ꯑꯗꯨꯝ ꯑꯩꯅ ꯇꯞꯅ ꯇꯞꯅ ꯇꯧꯔ ꯆꯥꯔꯦ
ꯑꯁ ꯑꯩ ꯉꯥꯅꯤꯅ
ꯍꯣꯏ ꯑꯀꯟꯕꯁꯨ ꯅꯠꯇꯦꯗꯅ ꯉꯥꯗꯣ ꯑꯩꯅ ꯊꯣꯡꯒꯦ ꯈꯪꯕ꯭ꯔꯥ ꯑꯩꯅꯅꯦ ꯌꯨꯇ꯭ꯨꯕꯇꯒꯤ ꯚꯤꯗꯤꯑꯣ ꯌꯦꯡꯉꯒ ꯊꯣꯡꯉꯦ
ꯎꯝ
ꯑꯁ ꯍꯥꯎꯃ ꯃꯍꯤꯒꯗꯣ ꯌꯥꯝ ꯌꯥꯎꯍꯟꯗ꯭ꯔꯦ ꯑꯗꯨꯝ ꯅꯞ ꯅꯞ ꯂꯥꯎꯍꯟꯕꯤꯌꯣ ꯇꯧꯔꯒ
ꯎꯝ
ꯉꯁꯥꯏ ꯂꯨꯍꯣꯡꯕ ꯌꯥꯔꯅꯤ ꯎ ꯎꯝ
ꯊꯨꯝ ꯃꯣꯔꯣꯛ ꯃꯍꯤꯒꯤ ꯆꯥꯡ ꯆꯞ ꯆꯥ ꯍꯥꯞꯈ꯭ꯔꯒ ꯑꯗꯨꯝ ꯍꯥꯎꯔꯗꯕꯅꯦ
ꯍꯣꯏ ꯑꯗꯨꯅꯦ ꯑꯗ ꯑꯩꯗꯣ ꯍꯧꯖꯤꯛꯁꯦ ꯑꯗꯨꯝ ꯏꯁꯥꯅ ꯁꯦꯝꯃꯒ ꯈꯔ ꯐꯖꯅ ꯑꯗꯨꯝ ꯆꯥꯅꯤꯡꯉꯛꯑꯦꯕ
ꯎꯝ ꯎꯝ ꯇꯧꯗꯕꯅꯦ ꯏꯁꯥꯅ ꯊꯣꯡꯉꯒ ꯍꯦꯟꯅ ꯆꯥꯅꯤꯡꯕꯤꯗꯣ ꯍꯥꯎꯅ ꯊꯣꯡꯖꯔꯒ
ꯑꯝ
ꯑꯦꯗꯔꯥ ꯃꯤꯠꯔ ꯅꯪꯗꯦ
ꯑꯩꯔꯣ ꯁꯨꯝꯁ ꯆꯥ ꯇꯣꯔꯛꯄꯒꯤ ꯋꯥꯛꯀꯤꯡ ꯆꯠꯂꯤ
ꯋꯥ ꯑꯁ ꯄ꯭ꯔꯗꯛꯇꯤꯐ ꯄꯨꯑꯣꯏꯕ ꯉꯥꯛꯇꯅꯤ ꯇꯧꯔꯤꯁꯦ
ꯃꯥꯅꯦ
ꯍ
ꯄ꯭ꯔꯗꯛꯇꯤꯞ ꯗꯦ ꯑꯣꯏꯍꯜꯂꯗꯣꯏꯅꯤ ꯉꯁꯤꯗꯤꯩ
ꯎꯝ ꯑꯣꯏꯔꯒꯗꯧꯅꯤ ꯑꯣꯏꯔꯦ ꯀꯩꯅꯣ ꯐꯖꯅ ꯑꯣꯏꯕꯕꯨ ꯌꯥ ꯍꯥꯏꯔꯦ ꯁꯦꯝꯃꯨꯔꯦ
ꯎꯝ ꯎ
ꯋꯥꯋꯥꯛꯀꯤꯡ ꯍꯥꯏꯔ ꯆꯠꯁꯜꯂꯦ
ꯍꯣꯏ ꯑꯗꯨꯅꯦ ꯑꯁ ꯅꯨꯡꯁꯤꯠꯒ ꯇꯨꯝꯗ꯭ꯔꯦ ꯍꯪꯕ꯭ꯔꯦ ꯌꯥꯝ ꯀꯥ ꯍꯦꯟꯅ ꯑꯩꯅ ꯇꯨꯝꯕ ꯍꯥꯟꯅꯒꯤ ꯃꯑꯣꯡꯗꯣ
ꯑꯥ
ꯑꯗꯨꯃꯥꯏꯅ ꯇꯨꯝꯗ꯭ꯔꯦ ꯉꯁꯤꯒꯗꯤ ꯍꯥꯏꯗꯤ ꯑꯗꯨꯝ ꯇꯧꯔꯒ ꯂꯩꯕꯒꯤ ꯑꯗꯨꯝ ꯇꯧꯅꯅ ꯂꯩꯕꯒꯤ
ꯑꯣ ꯀꯩꯅꯣ ꯇꯧꯋꯦ ꯑꯩꯁꯨ ꯇꯨꯝꯗ꯭ꯔꯦ ꯑꯌꯨꯛꯇꯤ ꯌꯥꯍꯧ ꯈꯔ ꯊꯦꯡꯉꯦ ꯑꯗꯣ ꯅꯨꯡꯊꯤꯟꯗꯤ ꯇꯨꯝꯕꯗꯤ ꯑꯣꯏꯗ꯭ꯔꯦ
ꯎꯝ ꯑꯩꯁꯨꯅꯤ
ꯍꯥꯟꯅꯗꯤ ꯏꯔꯨ ꯂꯨꯗ꯭ꯔꯤꯉꯩ ꯑꯃꯨꯛ ꯇꯨꯝ ꯏꯔꯨꯖꯔ ꯑꯃꯨꯛ ꯇꯨꯝ
ꯍꯣꯏ ꯑꯗꯩꯗꯤ ꯍꯧꯖꯤꯁꯦ ꯇꯨꯝꯗꯅꯕꯁꯨ ꯀꯟꯅ ꯍꯣꯠꯅꯔꯕ ꯑꯗꯩ ꯊꯕꯛ ꯑꯃ ꯂꯩꯈꯤꯕꯒꯤ ꯇꯨꯝꯁꯤꯟꯕꯗꯨ ꯌꯥꯗꯕꯗꯣ
ꯍꯣꯏ ꯑꯗꯨꯒꯤꯁꯨ ꯑꯣꯏꯔꯦꯗꯅ ꯑꯗꯨꯒ ꯄꯨꯟꯕꯁꯤꯁꯨ ꯅꯣꯏꯈꯠꯂꯦꯗꯣ ꯑꯩꯈꯣꯏꯗꯤ ꯈꯔ ꯅꯣꯏꯒꯟꯕꯖꯥꯠꯅꯤꯅ
ꯎꯝ
ꯑꯗꯨꯒꯤ ꯇꯨꯝꯗꯕ ꯀꯨꯏꯔꯦ ꯑꯩꯁꯨ ꯅꯨꯡꯗꯤꯟ
ꯍꯣꯏ ꯑꯩ ꯉꯁꯤꯗꯤ ꯑꯁ ꯄꯃꯟꯗꯅ ꯇꯨꯝꯃꯦ ꯃꯤꯠꯇꯣ ꯁꯨꯝ ꯁꯥꯒꯠꯂꯛꯑꯕ
ꯑꯥ
ꯑꯗꯩ ꯇꯨꯝꯃꯦ ꯄꯨꯡ ꯑꯃꯃꯨꯛ ꯈꯔ ꯍꯦꯂꯕꯅ
ꯑꯩꯅ ꯀꯩꯁꯨ ꯀꯥꯟꯅꯗꯕꯅꯦꯕ ꯑꯩꯅ ꯍꯜꯂꯛꯄꯒ ꯅꯪꯅ ꯃꯦꯁꯦꯁ ꯑꯔꯣꯏꯕ ꯊꯥꯕꯗꯨꯒ ꯑꯩꯅ ꯀꯔꯤ ꯇꯧꯒ꯭ꯔꯖꯥꯠꯅꯣꯅ
ꯑꯗꯩ ꯇꯨꯝꯕ ꯏꯁꯥꯗꯣ ꯃꯤꯇꯣ ꯕꯡ ꯕꯡ ꯁꯥꯒꯠꯂꯛꯄ ꯑꯗꯒꯤ ꯇꯨꯝꯗ꯭ꯔꯗꯤ ꯌꯥꯔꯔꯣꯏ ꯈꯪꯉꯕ
ꯑꯣ ꯈꯪꯗꯦꯗ ꯇꯨꯝꯕꯒ ꯆꯥꯕꯒꯗ ꯇꯧ ꯂꯩꯔꯦ
ꯍꯣꯏ ꯑꯩꯅ ꯃꯣꯏꯒꯤ ꯃꯤꯗꯨꯗ ꯍꯪꯉꯦ ꯑꯩꯈꯣꯏꯒꯤ ꯊꯥꯖꯟꯕꯗꯨꯒꯤ ꯃꯥꯅ ꯑꯅꯧꯕ ꯂꯩꯔꯗꯤ ꯑꯅꯧꯕꯗꯣ ꯑꯗꯨꯝ ꯍꯥꯞ ꯄꯣ ꯍꯣꯏ ꯂꯩꯇ꯭ꯔꯕꯨꯗꯤ ꯆꯍꯤ ꯐꯥꯗ꯭ꯔꯤꯝꯅꯤꯅ ꯑꯗꯨ ꯍꯥꯞꯄꯣ ꯇꯧꯔꯒꯗꯤ ꯍꯥꯏꯔꯛ꫰ꯑꯦꯕꯀꯣ
ꯑꯥ
ꯑꯗꯨꯒ ꯑꯥ ꯊꯥꯖꯤꯜꯂꯣꯗꯣ ꯑꯦꯛꯖꯥꯝ ꯀꯩꯀꯩꯗꯨꯁꯨ ꯃꯣꯏ ꯃꯇꯝ ꯄꯤꯌꯦꯅ ꯑꯗꯨꯅ ꯀꯔꯦꯟ ꯑꯦꯐꯤꯌꯔꯁ ꯀꯨꯝꯕ ꯀꯩꯒꯨꯝꯕ ꯈꯔ ꯌꯦꯡꯉꯣ
ꯑꯗꯨ ꯅꯪ ꯄ꯭ꯔꯤꯚꯤꯌꯁ ꯏꯌꯥꯔ ꯀꯣꯏꯁꯟ ꯐꯪꯒꯗ꯭ꯔꯣ
ꯐꯪꯗꯦ ꯑꯗꯨ
ꯀꯔꯦꯟ ꯑꯦꯐꯤꯌꯔꯁ ꯍꯧꯖꯤꯛꯀꯤ ꯋꯥ ꯉꯥꯏꯔꯤꯅꯦ ꯍꯣꯏ ꯈꯪꯗꯦ ꯂꯥꯏꯕꯛ ꯌꯦꯡꯕ ꯍꯥꯏꯗꯨꯅꯤ
ꯑꯩꯈꯣꯏꯒꯤꯗꯤ ꯑꯦꯛꯖꯥꯝꯁꯦ ꯂꯥꯏꯕꯛ ꯌꯦꯡꯕ ꯉꯥꯛꯇꯅꯤ ꯆꯠꯂꯤꯁꯦ
ꯑꯥ ꯅꯠꯇꯤꯌꯦ ꯀꯔꯦꯟ ꯑꯦꯐꯤꯌꯔ ꯍꯥꯏꯔꯦ ꯀꯔꯤ ꯄꯥꯗꯣꯏꯅꯣ
ꯑꯗꯨꯅꯦ
ꯂꯥꯏꯔꯤꯛꯁꯤꯅ ꯌꯥꯝ ꯍꯦꯟꯅ ꯍꯩꯔꯨꯕꯁꯤꯗꯀꯣ
ꯎꯝ
ꯑꯗꯒꯤ ꯁꯦꯂꯦꯕꯁꯇꯨꯁꯨ ꯌꯥꯝ ꯄꯥꯁ ꯑꯣꯏ ꯀꯔꯤ ꯄꯥꯗꯣꯏꯅꯣ ꯐꯥꯎ ꯈꯪꯗꯦ ꯃꯊꯪꯗꯤ ꯍꯥ
ꯑꯩ ꯁꯦꯂꯦꯕꯁꯇꯨꯁꯨ ꯌꯦꯡꯗ꯭ꯔꯤꯌꯦ
ꯈꯪꯗꯦ ꯁꯤꯂꯦꯕꯁꯇꯣ ꯑꯩꯁꯨ ꯀꯔꯤ ꯀꯔꯤ ꯈꯪꯗꯦ ꯂꯩꯕꯧ ꯂꯩꯇꯦ ꯆꯠꯂꯣ
ꯎꯝ
ꯅꯪ ꯂꯩꯔꯗꯤ ꯊꯥꯔꯛꯑꯣ ꯃꯊꯪꯗꯤ ꯂꯥꯏꯔꯤꯛ ꯑꯣꯢ ꯇꯥꯛꯅꯔꯁꯤ
ꯎꯝ ꯍꯣꯢ ꯑꯗꯨꯅ ꯐꯔꯅꯤ
ꯇꯣꯄꯤꯛ ꯇꯣꯄꯤꯛ ꯑꯃꯃꯝ ꯄꯨꯟꯅꯔꯒ ꯂꯥꯏꯔꯤꯛ ꯑꯣꯏꯅ ꯇꯥꯛꯅꯔꯖꯦ
ꯑꯩꯈꯣꯏ ꯏꯃꯥꯟꯅꯗ꯭ꯔꯤꯅꯤꯗꯣ ꯅꯪꯅ ꯃꯦꯁꯦꯁ ꯊꯥꯕ ꯑꯝꯇ ꯍꯜꯂꯛꯇꯕ꯭ꯔꯣ
ꯑꯣ ꯑꯩ ꯊꯥꯏꯌꯦ ꯑꯩ ꯊꯥꯕꯅꯦ
ꯀꯩꯝ ꯍꯥꯏꯔꯛꯇ꯭ꯔꯣ
ꯍꯥꯏꯔꯛꯑꯦ ꯑꯩꯈꯣꯏ ꯑꯗꯨꯝ ꯑꯩꯈꯣꯏ ꯑꯗꯨꯝ ꯁꯞꯄꯣꯔꯠ ꯇꯧꯅꯖꯦ ꯍꯥꯏꯔꯛꯄꯅꯤ
ꯁꯞꯄꯣꯔꯠ ꯇꯧꯅꯁꯦ ꯍꯥꯏꯔꯒ ꯀꯩꯅꯣ ꯃꯣꯏ ꯑꯝꯇ ꯇꯧꯔꯛꯇꯕꯣ
ꯑꯣ ꯑꯃ ꯀꯩꯅꯣꯗꯣ ꯃꯈꯥ ꯂꯩꯈꯤꯕꯗꯣ
ꯑ
ꯑꯩꯅ ꯍꯥꯏꯕꯅꯦꯕꯀꯣ ꯑꯗꯣ ꯑꯩꯅꯁꯨ ꯈꯨꯍꯥꯏꯗꯣ ꯅꯪ ꯌꯥꯔꯀꯥꯟꯗꯅ ꯍꯥꯏꯕꯅꯦꯕ
ꯎꯝ
ꯑꯗ ꯃꯥꯅ ꯍꯣꯏ ꯍꯣꯏ ꯍꯥꯏꯔꯛꯑꯦ ꯑꯗꯩ ꯑꯩꯁꯨ ꯃꯈꯥꯗꯣ ꯇꯥꯁꯟꯗ꯭ꯔꯦ ꯑꯗꯨꯒ ꯎꯝ ꯑꯩꯒꯤ ꯄꯦꯁꯇꯤꯗꯣ
ꯎꯝ
ꯑꯗꯨꯗꯤ ꯉꯁꯥꯏ ꯃꯥ ꯊꯕꯛ ꯇꯧꯋꯦ ꯍꯥꯏꯗꯅ
ꯑꯣ
ꯑꯗꯨꯗ ꯑꯃꯨꯛ ꯑꯃꯨꯛ ꯊꯥꯔꯛ ꯑꯃꯨꯛ ꯑꯩꯅ ꯑꯃꯨꯛ ꯃꯦꯁꯦꯁ ꯊꯥꯏꯕꯀꯣ ꯑꯗꯨꯒ ꯃꯥꯗꯤ ꯑꯗꯨꯝ ꯐꯖꯅ ꯑꯗꯨꯝ ꯍꯣꯏ ꯑꯩꯈꯣꯏ ꯑꯩꯈꯣꯏ ꯑꯩꯈꯣꯏ ꯃꯁꯦꯟ ꯀꯩꯅꯣ ꯇꯧꯅꯔ ꯂꯣꯏꯔꯒ ꯍꯥꯏꯔꯛꯄꯅꯦꯕ ꯑꯗꯨꯒ ꯃꯥꯅ ꯈꯔ ꯃꯤ ꯈꯔ ꯍꯥꯏꯌꯦꯕꯀꯣ
ꯎꯝ
ꯑꯗ ꯑꯩꯅ ꯇꯟꯕ ꯉꯥꯛ ꯑꯣꯏꯕ ꯑꯩꯅ ꯑꯩ ꯇꯜꯂꯦꯗ ꯅꯣꯏ ꯑꯅꯤ ꯑꯍꯨꯝꯗ ꯑꯗꯨꯃꯥꯏꯅ ꯇꯧꯔꯁꯦꯅ ꯑꯩꯅ ꯍꯥꯏꯕ
ꯎꯝ
ꯃꯥꯕꯨꯗꯤ ꯀꯩꯅꯣ ꯇꯧꯒꯦ ꯇꯧꯔꯛꯑꯝꯕꯅꯦ ꯑꯗ ꯃꯥ ꯇꯧꯔꯒꯗ ꯃꯣꯏ ꯐꯣꯟ ꯑꯃ ꯂꯥꯛꯁꯜꯂꯛꯑꯦ ꯍꯥꯏꯕ꯭ꯔꯥ ꯀꯩꯅꯣ ꯑꯗꯨꯒꯤ ꯑꯩꯅ ꯅꯪ ꯇꯧꯔꯝꯗꯥꯏꯗ ꯍꯥꯏꯔꯛꯑꯣꯅ ꯍꯥꯏꯈꯤꯕꯅꯦ
ꯍꯅ ꯊꯔ ꯐꯥꯏꯌꯣ ꯃꯣꯏ ꯑ ꯅꯪꯒꯤ ꯃꯈꯩꯗꯣ ꯐꯨꯜ ꯑꯣꯏꯍꯜꯂꯣꯕ
ꯎꯝ
ꯎ ꯃꯊꯪꯒꯤ ꯑꯃꯕꯣ ꯑꯅꯧꯕ ꯐꯪꯉꯤꯗꯅ
ꯍꯣꯏ ꯌꯁ ꯇꯧꯖꯔꯅꯤ ꯑꯩꯁꯨꯦ ꯍꯥꯏꯗꯤ ꯍꯥꯏꯕꯨꯗꯤ ꯍꯥꯏꯕꯅꯦ ꯑꯗꯨꯒ ꯏꯃꯥꯟꯅꯕꯤ ꯑꯃꯁꯨ ꯍꯥꯏꯕꯅꯦꯕ ꯑꯗꯣ ꯃꯥ ꯑꯦꯛꯖꯥꯝ ꯑꯃ ꯂꯩꯕ
ꯎꯝ
ꯍꯟꯗꯛ ꯁꯦꯀꯦꯟ ꯁꯦꯃꯤꯁꯇꯔ ꯀꯥꯔꯤꯅꯤ
ꯁꯦꯀꯦꯟ ꯁꯦꯃꯤꯁꯇꯔꯒꯤ ꯑꯦꯛꯖꯥꯝ ꯊꯥꯗꯣꯔꯦ
ꯑꯧ ꯑꯧ ꯃꯣꯏꯒꯤꯗꯣ ꯗꯦꯠ ꯁꯚꯦꯟ ꯍꯥꯏꯕ꯭ꯔꯥ ꯑꯦꯠ ꯍꯥꯏꯕ꯭ꯔꯥ ꯅꯥꯏꯟ ꯍꯥꯏꯕ꯭ꯔꯥ ꯀꯩꯅꯣꯝ ꯍꯥꯏꯔꯛꯑꯦꯕ ꯍꯣꯏ ꯑꯗꯨꯒꯤ ꯃꯥꯗꯣ ꯐꯔꯛ ꯇꯥꯅꯤ ꯍꯥꯏꯕꯗꯨꯒꯤ
ꯑꯣ ꯍꯏ ꯆꯣꯏ ꯐꯪꯗꯣꯔꯦ
ꯍꯣꯏ ꯀꯩꯅꯣ ꯅꯍꯥꯟꯗ ꯅꯦꯠ ꯊꯥꯏ ꯍꯥꯏꯕ ꯅꯠꯇ꯭ꯔꯣ
ꯊꯥꯏꯌꯦ ꯑꯩꯣꯏꯁꯟ ꯑꯗꯨ ꯎꯕꯗ ꯑꯩ ꯀꯣꯛ ꯉꯥꯎꯈ꯭ꯔꯦ ꯍꯥꯏꯔꯦꯗꯅ ꯂ
ꯀꯔꯤ ꯀꯔꯤ ꯀꯣꯏꯁꯟ ꯍꯪꯉꯛꯀꯦ ꯅꯪꯅ ꯈꯪꯕ
ꯑꯁ ꯈꯪꯗꯦ ꯌꯥꯝ ꯍꯪꯉꯛꯏ ꯑꯩ ꯈꯪꯗꯦ ꯑꯩꯈꯣꯏꯒꯤ ꯄꯦꯄꯔꯗꯨ ꯐꯥꯎꯕꯗ ꯀꯩꯅꯣꯝ ꯀꯩꯅꯣꯝ ꯇꯧꯁꯤꯜꯂꯛꯑꯃꯦꯕ ꯍꯪꯕ꯭ꯔꯥ
ꯍꯁ
ꯑꯗꯨꯒ ꯑꯩꯅ ꯈꯜꯂꯤꯁꯦ ꯑꯦꯛꯖꯥꯝꯁꯦ ꯊꯥ ꯊꯥꯅ ꯃꯇꯨꯡꯗꯗꯤ ꯑꯩꯅꯦ ꯅꯁꯦ ꯁꯨꯛꯊꯥ ꯊꯥꯔꯔꯣꯏꯁꯤꯅꯦ
ꯀꯩꯒꯤꯅꯣ
ꯑꯁ ꯑꯗꯨ ꯌꯥꯝ ꯂꯨꯕꯗꯣ ꯍꯥꯏꯗꯤ ꯆꯥꯁꯨ ꯆꯥꯟꯅꯗꯦꯕ ꯈꯪꯕ꯭ꯔꯥ ꯑꯩꯈꯣꯏꯒꯤ ꯄꯦꯄꯔꯗꯨꯒꯗꯤ
ꯑ
ꯑꯩꯣꯏꯒꯤ ꯁꯦꯂꯦꯕꯁꯇꯨꯒꯗꯤ ꯃꯣꯏ ꯍꯧꯖꯤꯛꯁꯤꯡꯅ ꯄꯤꯔꯛꯔꯨꯕꯗꯤ ꯃꯥꯟꯅꯔꯤꯅꯤ ꯑꯗꯨꯕꯨ ꯑꯣꯏꯔꯁꯨ ꯃꯅꯨꯡꯗ ꯍꯥꯡꯉꯛꯄꯗꯨꯗꯤ ꯑꯝꯇ ꯆꯥꯟꯅꯗꯦꯕ ꯑꯗꯨꯒꯤ
ꯅꯦꯠ ꯀ꯭ꯂꯤꯌꯥꯔ ꯇꯧꯕꯁꯦ ꯑꯃꯔꯣꯝꯗ ꯀꯥꯟꯅꯩꯀꯣ ꯍꯥꯏꯕꯗꯤ ꯍꯌꯦꯡꯋꯥꯏ ꯑꯦꯂꯚꯦꯟ ꯇꯨꯋꯦꯜꯞꯀꯤ ꯏꯟꯇꯔꯚꯤꯌꯨ ꯆꯠꯂꯦ ꯍꯥꯏꯔꯁꯨ ꯑꯩ ꯅꯦꯠ ꯀ꯭ꯂꯤꯌꯥꯔ ꯇꯧꯔꯦꯒ ꯍꯥꯏꯔꯗꯤ ꯁꯥꯔꯇꯤꯐꯤꯀꯦꯠ ꯍꯥꯏꯗꯤ ꯑꯃ ꯃꯤꯡꯆꯠ ꯑꯃ ꯍꯦꯟꯒꯠꯂꯤꯗꯅ
ꯎꯝ
ꯑꯗꯨꯒꯨꯝꯕꯗ ꯀꯥꯟꯅꯔꯦ ꯑꯗꯨ ꯅꯠꯇ꯭ꯔꯒꯗꯤ ꯑꯩꯈꯣꯏ ꯄꯤ ꯑꯩꯩꯆ ꯗꯤ ꯇꯧꯔꯣꯏꯗ ꯑꯣꯏꯔꯒꯗꯤ ꯀ ꯄꯤ ꯑꯩꯁꯇꯤ ꯀꯣꯛꯀ ꯂꯩꯇꯦ ꯆ ꯍꯥꯏꯔꯦ ꯑꯗꯨꯏ ꯀꯣꯛꯀ ꯂꯩꯇꯦ ꯑꯩꯉꯣꯟꯗ ꯀꯔꯤ ꯄꯤ ꯑꯩꯁꯇꯤ
ꯁꯪꯗꯤ ꯊꯥꯏꯖꯗꯩꯁꯨ ꯑꯃꯗꯨꯅ ꯑꯗꯨ ꯊꯥꯕꯒꯤ ꯑꯩꯏ ꯏ ꯆꯦꯟ ꯆꯦꯜ ꯍꯒꯪ ꯑꯗꯨꯝ ꯋꯥꯔꯧꯅꯦ
ꯅꯅꯨꯡꯉꯥꯎꯗꯦ ꯊꯣꯛꯄꯤꯅꯤꯡꯥꯏꯗꯤ ꯌꯥꯝ ꯅꯨꯡꯉꯥꯏꯅ ꯑꯗꯨ ꯆꯞ ꯃꯥꯟꯅꯗ꯭ꯔꯣ ꯃꯣꯏꯁꯨ ꯀꯣꯏꯁꯦꯟ ꯆꯦꯜꯗ ꯀꯔꯤꯝ ꯑꯣꯏꯗꯦ ꯑꯩꯁꯨ ꯀꯔꯤꯝ ꯑꯣꯏꯗꯦ ꯆꯦꯟꯗꯕꯩꯁꯨ ꯑꯣꯏꯗꯦ ꯑꯆꯦꯟꯕ ꯃꯣꯏꯁꯨ ꯑꯣꯏꯗꯦ
ꯍ ꯑꯗꯨꯝ ꯂꯩ ꯃꯣꯏꯁꯨ ꯍꯧꯖꯤꯛꯁꯨ ꯑꯗꯨꯝ
ꯍꯟꯗꯛ ꯈꯛꯇꯗꯤ ꯑꯩꯅ ꯍꯪꯇꯤ ꯀꯔꯤꯒꯤ ꯇ꯭ꯔꯥꯏ ꯇꯧꯒꯦꯒꯥꯏ ꯈꯜꯂꯛꯏꯁꯦ
ꯑꯩꯁꯨ ꯃꯣꯏ ꯄꯩꯁꯥ ꯐꯪꯗꯅ ꯐꯖꯅꯡꯀꯧ ꯇꯧꯅꯤꯡꯉꯛꯄꯣꯏ ꯋꯥ
ꯃꯥꯅꯤ ꯗꯨ ꯀꯈꯤꯁꯨ
ꯑꯗꯨꯗꯒꯤꯁꯨ ꯑꯦꯁ ꯁꯤꯗꯁꯨ ꯍꯦꯟꯅ ꯈꯨꯗꯣꯡꯆꯥꯥꯕ ꯄꯤꯕꯅꯤꯅꯀꯣ ꯑꯗꯨꯒꯤꯁꯨ ꯇꯧꯅꯤꯡꯕ ꯍꯥꯏꯇꯥꯔꯦ ꯑꯗꯨꯗꯤ
ꯍ ꯑꯩꯁꯨ ꯑꯗꯨꯒꯤꯅꯦ ꯅꯨꯄꯤꯒꯤꯅꯁꯨ ꯍꯦꯟꯅ ꯑꯃꯨꯛ ꯈꯨꯗꯣꯡ ꯆꯥꯏ ꯌꯦꯛꯑꯦ ꯁꯤꯗꯁꯨ ꯀꯦꯟꯅ ꯈꯨꯗꯣꯡ ꯆꯥꯏꯌꯦ ꯅꯨꯄꯤꯁꯨ ꯑꯣꯏꯔꯦ ꯑꯦꯁ ꯁꯤꯁꯨ ꯑꯣꯏꯔꯦ
ꯎꯝ ꯑꯗꯨꯒꯤ ꯃꯤꯅ ꯄꯤꯔꯤꯗꯣ ꯂꯧꯗ꯭ꯔꯗꯤ ꯅꯨꯡꯉꯥꯏꯔꯤꯕ꯭ꯔꯗꯣꯒꯥꯏꯌꯧ
ꯑꯣ ꯑꯗꯨꯅꯦ ꯑꯗꯨꯃꯥꯏꯅ ꯄꯤꯔꯛꯄꯗꯨꯗꯤ ꯀꯣꯛ ꯀꯣꯛ ꯂꯧꯖꯟꯅꯤꯡꯉꯦꯕ
ꯑꯁ
ꯑꯗꯨꯅꯦ ꯑꯩꯈꯣꯏꯒꯤꯗꯃꯛ ꯄꯤꯔꯛꯑꯕꯅꯦꯃꯤ
ꯍꯣꯏ ꯑꯗꯨꯗꯤ
ꯑꯗꯨꯅ ꯑꯝꯇ ꯂꯥꯏꯕꯛ ꯌꯦꯡꯒꯦ ꯇꯧꯖꯕꯅꯤ ꯑꯩ ꯍꯟꯗꯛ ꯗꯤ ꯑꯦꯝꯗ ꯕꯦꯠ ꯊꯥꯔꯨꯏꯕ ꯈꯪꯕ꯭ꯔꯥ
ꯑ
ꯀꯣꯏꯁꯟꯗꯨꯕꯨ ꯀꯩꯅꯣꯅꯦ ꯑꯩꯅ ꯄꯥꯕ ꯑꯩ ꯑꯗꯨꯝ ꯖꯤꯀꯦꯒꯨꯝꯕ ꯈꯔꯗꯤ ꯌꯦꯡꯉ ꯆꯠꯄꯅꯦꯕꯀꯣ
ꯎꯝ
ꯀꯣꯏꯁꯟ ꯑꯅꯤꯗꯤ ꯍꯦꯟ ꯈꯪꯗꯦ
ꯍ
ꯏꯟꯗꯤꯌꯥꯟ ꯅꯦꯁꯅꯦꯜ ꯀꯣꯡꯒ꯭ꯔꯦꯁꯁꯦ ꯀꯔꯝ ꯀꯥꯟꯗ ꯐꯣꯝ ꯇꯧꯈꯤꯒꯦ ꯍꯥꯏꯕꯗꯨꯃ ꯑꯗꯨꯃ ꯍꯪꯉꯛꯑꯦ ꯑꯗꯨꯒ ꯑꯃ ꯀꯔꯦꯟꯁꯤꯒꯤ ꯃꯇꯥꯡꯗ ꯑꯃꯒ ꯍꯪꯉꯛꯑꯦ ꯑꯗꯨꯗꯤ ꯑꯩꯅ ꯈꯪꯗꯦ
ꯃꯑꯣꯡ ꯃꯥꯟꯗꯅ ꯌꯥꯝ ꯍꯥꯛꯅꯤꯡꯉꯣ ꯍꯥꯏꯗꯤꯅꯦ ꯑꯦꯛꯖꯥꯝ ꯊꯥꯕꯁꯦ ꯑꯃꯔꯣꯝꯗꯗꯤ ꯀꯥꯟꯅꯩꯌꯦ ꯁꯦꯂꯦꯛꯁꯟ ꯇꯧꯕ ꯇꯧꯗꯕꯩ ꯋꯥꯇꯣꯛꯈ꯭ꯔꯒ ꯀꯩ ꯀꯩ ꯍꯪꯒꯦ ꯍꯥꯏꯕꯗꯣ ꯈꯪꯉꯤꯗꯅ
ꯍꯣꯏ ꯍꯣꯏ
ꯃꯣꯏꯔꯥꯡꯗ ꯇ꯭ꯔꯥꯏ ꯀꯂꯔ ꯐ꯭ꯂꯦꯛ ꯆꯤꯡꯈꯠꯈꯤꯕꯗꯣ ꯀꯩ ꯅꯨꯃꯤꯠꯇꯅꯣꯒ ꯍꯪꯉꯛꯏ
ꯑꯁ ꯂꯣꯏꯔꯦꯍꯦ ꯍꯣꯏ ꯑꯗꯨꯒꯨꯝꯕ ꯃꯆꯥ ꯃꯆꯥꯥꯒꯕꯕꯨꯗꯤ ꯈꯔꯗꯤ ꯈꯪꯕ ꯌꯥꯕꯅꯦ ꯑꯗꯣ ꯑꯩꯈꯣꯏꯁꯨ ꯈꯪꯁꯨ ꯈꯪꯍꯟꯗꯕ
ꯍ
ꯑꯩꯈꯣꯏꯁꯦ ꯀꯣꯛꯁꯦ ꯕꯨ ꯍꯥꯟꯖꯤꯟꯒꯗ ꯀꯩꯅꯣꯝꯇ
ꯑꯗꯨꯒ ꯑꯃꯁꯗ ꯍꯪꯉꯛꯑꯦ ꯋꯥꯟ ꯆ ꯗ꯭ꯔꯦꯟ ꯋꯥꯟ ꯇꯤꯆꯔ ꯋꯥꯟ ꯄꯦꯟ ꯋꯥꯟ ꯕꯨꯛꯀ ꯇꯧꯔꯒ ꯑꯗꯨꯗꯣ ꯀꯅꯥ ꯀꯅꯥꯅ ꯍꯥꯏꯔꯝꯕꯅꯣꯅ ꯑꯩꯅ ꯑꯩ ꯑꯩꯅ ꯀꯩ ꯈꯣꯠꯂꯝꯃꯤ ꯑ ꯃꯥꯔꯤꯌꯥ ꯃꯣꯟꯇꯦꯁꯣꯔꯤ ꯈꯣꯠꯂꯝꯃꯦ ꯃꯥꯔꯤꯌꯥ ꯃꯣꯟꯇꯦꯁꯔꯤ ꯑꯩꯈꯣꯏꯗꯤ ꯑꯉꯥꯡꯒꯤ ꯁ꯭ꯀꯨꯜꯒꯤ ꯈꯔ ꯇꯧꯕꯅꯤꯅ ꯕꯦꯠꯀꯤꯗꯤ ꯃꯥ ꯑꯣꯏꯔꯝꯕꯁꯨ ꯌꯥꯏꯌꯦꯅ ꯈꯪꯉꯕ ꯑꯗꯨꯒ ꯏꯃꯥꯅ ꯄꯣꯛꯄꯗꯩ ꯇꯥꯗ꯭ꯔꯤꯕ ꯃꯃꯤꯡ ꯑꯃ ꯌꯥꯎꯕꯅꯦꯕ ꯃꯂꯥꯂꯥꯖꯧ ꯐꯖꯥꯏ ꯍꯥꯏꯕ꯭ꯔꯥ ꯀꯔꯤꯅꯣ ꯑꯗꯨ ꯑꯣꯏ ꯂꯩꯔꯝꯃꯦ ꯍꯥꯏꯁꯤꯅꯦ ꯌꯨꯝ ꯍꯜꯂ ꯌꯦꯡ ꯀꯥꯟꯗ
ꯍꯣꯏ ꯌꯥꯔꯦ ꯑꯦꯝ ꯑꯦꯝꯅ ꯍꯧꯔꯝꯗ꯭ꯔꯣ
ꯎꯝ ꯑꯗꯨꯅ ꯄꯩꯁꯥ ꯇꯤꯡꯕꯩ ꯋꯥꯅꯦ ꯊꯥꯖꯟꯕꯁꯦ ꯀꯣꯏꯁꯟꯕꯨꯗꯤ ꯈꯪꯕꯨꯗꯤ ꯈꯪꯍꯧꯋꯦꯕꯨ ꯀꯩ ꯀꯩ ꯍꯪꯉꯤ ꯈꯣꯠꯂꯦ ꯍꯥꯏꯗꯩꯗꯤ ꯑꯃꯅꯤꯇꯁꯨ ꯎꯔꯛꯑꯕꯅꯤꯅ ꯌꯨꯝ ꯍꯜꯂꯒ ꯑꯟꯁꯥꯔꯗꯣ ꯈꯪꯉꯁꯨ ꯈꯔꯗꯤ ꯈꯪꯍꯧꯏꯗꯅ
ꯑꯗꯣ ꯑꯩꯈꯣꯏꯅ ꯑꯗꯨꯃꯥꯏꯅ ꯑꯣꯏꯔꯣꯏꯗꯕꯗꯤ ꯈꯪꯗꯦꯗ ꯇꯜꯂꯤꯗ ꯌꯥꯝꯅ